ꯑꯣ ꯍꯜꯂꯣ ꯍꯜꯂꯣ
ꯇꯥꯕꯤꯔꯤꯕ꯭ꯔꯣ ꯇꯥꯏꯌꯦ
ꯍꯜꯂꯣ
ꯀꯩꯗꯧꯔꯤꯅꯣ
ꯍꯜꯂꯣ
ꯇꯥꯏꯌꯦ ꯇꯥꯏꯌꯦ
ꯍꯜꯂꯣ
ꯇꯥꯏꯑꯦ ꯍꯥꯏꯕꯅꯦ
ꯍꯜꯂꯣ ꯀꯔꯤꯅꯣꯅꯦ ꯅꯪꯒꯤ ꯈꫭꯟꯖꯦꯜ ꯇꯥꯗ‌ꯦꯅ‌ꯦ
ꯀꯩꯒꯤꯅꯣ
ꯇꯥꯕ꯭ꯔꯣ
ꯇꯥꯏꯃꯤ ꯑꯩꯗꯤ ꯇꯥꯏꯌ‌ꯦ
ꯍꯜꯂꯣ
ꯑꯩꯗꯤ ꯇꯥꯏ ꯍꯥꯏꯕꯅꯦ ꯑꯩ ꯍꯥ ꯀꯩ ꯀꯩ ꯍꯥꯏꯅꯣ
ꯍꯜꯂꯣ
ꯇꯥꯏ ꯍꯥꯏꯕꯅꯦ ꯅꯪꯕꫭ ꯍꯁ ꯋꯥꯔꯤ ꯁꯥꯥꯁꯦ ꯀꯔꯤꯅꯣ ꯅꯪꯕꯣ
ꯀꯔꯤ ꯇꯧꯕꯒꯤꯔꯣꯀꯣ
ꯇꯥꯗꯕ꯭ꯔꯕ ꯑꯩ ꯍꯥꯏꯁꯦ ꯑꯩꯅ ꯉꯥꯡꯉꯤꯁꯦ ꯇꯥꯗꯕ꯭ꯔꯣ
ꯍꯜꯂꯣ
ꯆꯥꯛ ꯆꯥꯅꯔꯕ꯭ꯔꯣ ꯀꯩꯗꯧꯔꯤꯅꯣ
ꯍꯜꯂꯣ
ꯅꯪ ꯆꯥꯛ ꯆꯥꯔꯕ
ꯅꯪ ꯈꯨꯟꯖꯦꯜꯖꯤ ꯑꯃꯕꯨ ꯇꯥꯗꯦ ꯀꯔꯤꯔꯣꯗꯤ ꯑꯩ ꯅꯦꯠꯇꯀꯤ ꯅꯦꯠ ꯅꯨꯡꯉꯥꯏꯌꯦ ꯀꯔꯤ
ꯑꯗꯨ ꯈꯪꯗꯦ ꯑꯩꯁꯨ
ꯍꯜꯂꯣ
ꯑꯩꯁꯨ ꯒ꯭ꯌꯥꯟ ꯇꯥꯗ꯭ꯔꯦ ꯒ꯭ꯌꯥꯟ ꯃꯥꯡꯉꯦ
ꯍꯜꯂꯣ ꯀꯔꯤꯁꯨ ꯇꯥꯗꯦ ꯅꯪꯒꯤ ꯈꯣꯟꯖꯦꯜꯁꯦ
ꯑꯩꯗꯤ ꯇꯥꯏ ꯍꯥꯏꯕꯅꯦ ꯇꯥꯗꯕ꯭ꯔꯣ ꯅꯪꯕꯨ ꯇꯥꯗꯦ ꯍꯥꯏꯕ꯭ꯔꯣ ꯀꯩꯗꯧꯋꯤ ꯍꯥꯏꯂꯣ